ꯍꯂ ꯇꯥꯏꯌꯦ ꯇꯥꯏꯌꯦ ꯇꯥꯏꯌꯦ ꯀꯩꯗꯧꯔꯤꯅꯣ
ꯑꯁ ꯇꯨꯝꯅꯤꯡꯉꯥꯏ ꯇꯧꯔꯤꯌꯦ
ꯑꯁ ꯍꯣꯏ ꯅꯪ ꯕꯣꯜ ꯌꯦꯡꯕꯤꯔꯣꯏꯔꯕꯅꯤ ꯊꯦꯡꯗꯤ ꯊꯦꯡꯉꯦꯀꯣ ꯑꯩꯈꯣꯏꯁꯨ ꯕꯣꯜ ꯌꯦꯡꯉꯗꯤ ꯑꯗꯨꯝ ꯊꯦꯡꯅ ꯇꯨꯝꯃꯦꯗ ꯉꯟꯅ ꯇꯨꯝꯕꯗꯣ ꯉꯝꯗꯕ ꯑꯗꯨꯅꯤꯅꯀꯣ ꯑꯗꯨꯝ ꯊꯦꯡꯅ ꯇꯨꯝꯃꯦ
ꯎꯝ
ꯉꯟꯅ ꯇꯨꯝꯕꯁꯦ ꯄꯥꯛ ꯍꯩꯅꯗꯦꯕ ꯍ ꯅꯣꯏꯗꯤ ꯀꯥ ꯍꯦꯟꯅ ꯁꯥꯗꯕ꯭ꯔꯣ ꯀꯃꯥꯏꯅ ꯇꯧꯕ꯭ꯔꯣ
ꯁꯥꯕꯗꯤ ꯁꯥꯏꯌꯦ ꯑꯗꯣ ꯌꯥꯝ ꯀꯟꯅꯗꯤ ꯁꯥꯗꯦ
ꯑꯣ ꯑꯗꯨꯗꯤ ꯐꯩꯌꯦ ꯑꯁꯤꯗꯗꯤ ꯅꯍꯥꯟ ꯏꯆꯦ ꯑꯩꯈꯣꯏꯅꯤꯗꯤ ꯄꯨꯡ ꯑꯍꯨꯝ ꯁꯥꯃꯟꯗꯒꯤ ꯄꯨꯡ ꯑꯍꯨꯝꯗ ꯍꯧꯒꯠꯂꯤꯅꯦ
ꯎꯝ
ꯄꯨꯡ ꯑꯍꯨꯝꯗ ꯍꯧꯒꯠꯂꯑꯦ ꯍꯧꯒꯠꯂꯒ ꯑꯩꯈꯣꯏꯅꯤꯁꯦ ꯇꯧꯐꯝ ꯈꯪꯗꯕꯒꯤ ꯔꯨꯝ ꯃꯅꯨꯡꯗ ꯑꯃꯨꯛ ꯆꯠꯊꯣꯛ ꯆꯠꯁꯤꯟ ꯆꯠꯊꯣꯛ ꯆꯠꯁꯤꯟ ꯇꯧꯔ ꯂꯩꯕꯅꯦ ꯍꯥꯏꯗꯤ ꯁꯥꯕ ꯆꯥꯡ ꯍꯦꯟꯃꯜꯂꯦꯕ ꯑꯗꯨꯒꯤ ꯑꯁ ꯌꯥꯗꯦꯗ ꯁꯥꯕꯁꯤꯗꯤ ꯑ ꯑꯗꯨ ꯑꯦꯁꯤꯗꯣ ꯑꯩꯈꯣꯏ ꯂꯧꯒꯦ ꯇꯧꯕꯅꯦꯕꯀꯣ ꯈꯔ ꯃꯣꯏꯅ ꯊꯤꯜꯂꯛꯀꯗꯕꯗꯣ ꯈꯔ ꯐꯔꯛ ꯇꯥꯏꯑꯦ ꯃꯊꯪꯒꯤ ꯊꯥꯗ ꯊꯤꯜꯂꯛꯀꯦ ꯍꯥꯏꯕ ꯑꯗꯨꯒꯤ ꯂꯧꯗꯦ ꯑꯗꯨ ꯀꯨꯂꯔꯒꯨꯝꯕꯗꯤ ꯂꯣꯏ ꯌꯥꯎꯋꯦꯕ ꯑꯗꯨ ꯑꯗꯨꯒꯤ ꯈꯨꯏꯪꯗꯨꯗꯤ ꯄꯦꯟꯗꯦꯕ
ꯎꯝ
ꯑꯗꯨꯒꯤ ꯑꯣ ꯉꯁꯤꯗꯤ ꯀꯥ ꯍꯦꯟꯅꯗꯤ ꯁꯥꯗꯦ ꯉꯁꯤꯁꯦ ꯅꯣꯡ ꯃꯪꯉꯒ ꯅꯣꯡ ꯈꯣꯡꯒ ꯂꯩꯌꯦꯕ
ꯎꯝ
ꯇ ꯀꯥꯔ ꯂꯩꯔꯝꯕꯅꯦ ꯅꯣꯡꯁꯦ ꯀꯟꯅ ꯈꯣꯡꯂꯛꯄ ꯑꯗꯨꯗ ꯑꯩꯁꯦ ꯀꯤꯕ ꯐꯥꯎꯔꯕ ꯂꯩꯁꯥꯕꯤ ꯐꯥꯔꯝꯗꯥꯏꯗꯒꯤꯔ ꯈꯪꯗꯦ ꯍꯦꯛꯇ ꯀꯤꯁꯤꯜꯂꯛꯄꯅꯦ
ꯑ
ꯑꯗꯨꯒꯤ ꯑꯩ ꯀꯤꯕꯒꯤ ꯇꯨꯝꯕ ꯆꯪꯉꯦ ꯍꯧꯖꯤꯛꯁꯦ ꯀꯟꯅ ꯐꯃꯨꯡ ꯁꯦꯝꯃꯒ ꯉꯟꯅ ꯇꯨꯝꯕꯁꯨ ꯉꯝꯗꯦ ꯑꯗꯨ ꯊꯦꯡꯅ ꯍ ꯀꯠ ꯉ ꯊꯦꯡꯅ ꯇꯨꯝꯃꯒ ꯊꯦꯡꯅ ꯍꯧꯒꯠꯄꯅ ꯐꯔꯝꯗꯧ ꯃꯥꯜꯂꯕꯗꯨꯕꯨꯗꯤ
ꯆ
ꯑꯗꯨꯅ ꯐꯩꯌꯦ ꯍꯥꯏꯅ ꯂꯩꯔꯤꯅꯦ
ꯎꯝ
ꯑꯣ
ꯀꯩꯅꯣ ꯅꯃꯥꯟꯅꯕꯤꯗ ꯁꯤꯡꯗꯣ
ꯍꯣꯏ
ꯅꯪꯒ ꯀꯣꯔꯁ ꯇꯧꯃꯤꯟꯅꯕ ꯅꯠꯇ꯭ꯔꯣ
ꯃꯥꯅꯦ ꯃꯥꯅꯦ ꯃꯥꯅꯦ
ꯂꯣꯏꯔꯕꯣ ꯀꯣꯔꯁꯦ
ꯍꯣꯏ ꯏꯃꯥꯟꯅꯕꯤꯁꯤꯡꯁꯨ ꯂꯣꯏ ꯂꯣꯏꯔꯦ ꯏꯃꯥꯟꯅꯕꯤ ꯈꯔꯁꯨ ꯃꯣꯏ ꯑꯦꯛꯖꯥꯝ ꯂꯩꯌꯦꯕꯀꯣ ꯑꯗꯨ ꯍꯧꯖꯤꯛ ꯑꯦꯛꯖꯥꯝ ꯂꯩꯕꯒꯤ ꯏꯃꯥꯟꯅꯕꯤꯁꯤꯡꯁꯦ ꯍꯥꯏꯗꯤ ꯑꯦꯛꯖꯥꯝ ꯂꯩꯔꯗꯤ ꯊꯕꯛꯁꯦ ꯇꯧꯕꯁꯦ ꯈꯔ ꯀꯩꯅꯣ ꯇꯧꯋꯦꯅ ꯈꯔ ꯐꯔꯛ ꯇꯥꯏ ꯍꯥꯏꯅꯀꯣ ꯏꯃꯥꯟꯅꯕꯤꯁꯤꯡꯁꯨ ꯊꯕꯛꯇꯤ ꯇꯧꯅꯗ꯭ꯔꯤꯑꯕ ꯑꯦꯛꯖꯥꯝ ꯂꯣꯏꯔꯒ ꯃꯣꯏꯁꯦ ꯊꯕꯛ ꯊꯤꯒꯦ ꯈꯣꯠꯀꯦ ꯍꯥꯏꯅ ꯂꯩꯅꯩꯌꯦꯕ ꯑꯗꯨꯒꯤ ꯍꯧꯖꯤꯛꯁꯤꯡꯁꯦ ꯃꯤ ꯏꯃꯥꯟꯅꯕꯤꯁꯤꯡꯁꯦ ꯑꯗꯨꯝ ꯌꯨꯝ ꯃꯌꯨꯝ ꯃꯌꯨꯝꯗ ꯂꯩ ꯍꯥꯏꯇꯥꯔꯦ ꯊꯕꯛ ꯇꯧꯗꯕꯤꯗ ꯑꯗꯨꯝ ꯌꯨꯝꯗ ꯂꯩꯔꯒ ꯄꯣꯊꯥꯔ ꯂꯩꯑꯦ
ꯎꯝ ꯐꯂꯣ ꯑꯝꯁꯨꯇ ꯄꯗꯤꯤ ꯂꯩꯗꯤꯦꯀꯣ
ꯏꯃꯥꯟꯅꯕꯤꯒꯤ ꯃꯄꯥꯜ ꯂꯣꯝꯗ ꯂꯩꯕꯁꯨ ꯌꯥꯎꯋꯦ ꯑꯃ ꯃꯥꯗꯣ ꯃꯥꯁꯨ ꯃꯥ ꯃꯊꯟꯇ ꯂꯩꯕꯅꯦꯕ
ꯎꯝ
ꯑꯥ ꯃꯥꯁꯨ ꯁꯥꯕꯅ ꯂꯣꯏꯒꯦ ꯍꯥꯏꯌꯦꯦ
ꯎꯝ
ꯃꯥ ꯁꯃꯜ ꯃꯥꯒꯤ ꯅꯍꯥꯟꯗ ꯃꯥꯒꯤ ꯃꯥꯒꯤ ꯃꯥꯅ ꯇꯨꯝꯕ ꯃꯐꯝꯗ ꯎꯝ ꯏꯁꯤꯡ ꯃꯈꯥꯗ ꯏꯁꯤꯡ ꯀꯦꯠ ꯃꯔꯤ ꯃꯉꯥ ꯍꯥꯏꯁꯤꯗ ꯇꯨꯝꯃꯦ ꯍꯥꯏ ꯑꯗꯨꯒꯤ ꯃꯅꯤꯜ ꯀꯥꯔꯦ ꯏꯪꯅꯤꯡꯉꯥꯏꯀꯣ ꯑꯁ ꯃꯥꯅ ꯍꯥꯏꯕ ꯑꯁ ꯚꯥꯏ ꯑꯩꯗꯤ ꯈꯥꯡꯕ ꯉꯝꯗꯦ ꯏꯃꯥꯟꯅꯕꯤ ꯅꯪ ꯍꯥꯏꯕ ꯑꯩꯅ ꯑꯩꯉꯣꯟꯗ ꯅꯪꯗꯤ ꯈꯥꯡꯕ ꯉꯝꯕ꯭ꯔꯥ ꯅꯣꯏ ꯑꯗꯨꯋꯥꯏꯗ ꯍꯥꯏꯌꯦꯕ ꯍꯣꯏ ꯁꯤꯗꯕꯨꯗꯤ ꯑꯩꯅ ꯂꯩꯕ ꯃꯐꯝꯗꯣ ꯁꯥꯗꯤ ꯁꯥꯥꯏꯌꯦꯦꯕꯀꯣ ꯑꯗꯨꯕꯨ ꯀꯥ ꯍꯦꯟꯅ ꯈꯥꯡꯕ ꯉꯝꯗꯕ ꯈꯨꯠꯁꯥꯗꯤ ꯇꯧꯗꯕ ꯑꯗꯨꯝ ꯈꯥꯡꯕ ꯉꯝꯃꯦꯕ ꯁꯥꯕꯗꯣ ꯃꯆꯨꯔꯒꯤ ꯑ ꯍꯣꯏ ꯁꯥꯗꯕꯗꯤ ꯅꯠꯇꯦ ꯁꯥꯦ ꯍꯥꯏꯔꯁꯨ ꯑꯗꯨꯝ ꯈꯥꯡꯕ ꯉꯝꯃꯦ ꯍꯥꯏꯇꯥꯔꯦ
ꯎꯝ
ꯑꯗꯨ ꯑꯗꯨꯒꯤꯗꯤ ꯀꯩꯁ ꯀꯩꯁꯨ ꯀꯩ ꯊꯧꯗ
ꯎꯝ ꯅꯣꯏꯅ ꯇꯝꯕ ꯀꯁꯨ ꯀꯩꯅꯦꯕ
ꯑꯗꯨꯗꯤ ꯅꯣꯡꯃ ꯐꯖꯅ ꯍꯥꯏꯕꯤꯌꯦꯦꯍ ꯆꯥ ꯊꯛꯑꯒ ꯑꯗꯨ ꯍꯥꯏ ꯗꯤ ꯄꯪꯍꯥꯏ ꯍꯥꯏꯗꯣꯛꯑꯗꯤ ꯄꯥꯝꯃꯣꯏꯕ ꯋꯥꯅ ꯇꯃꯒ ꯑꯆꯥ
ꯁꯃꯦ ꯁꯃꯦ
ꯑꯩꯅ ꯋꯥꯅꯦ ꯆꯍꯤ ꯃꯔꯤ ꯇꯝꯕꯗꯨꯕꯨ ꯅꯪ ꯂꯥꯏꯅ ꯍꯪꯕꯀꯥꯟꯗ ꯑꯩꯅ ꯂꯥꯏꯅ ꯈꯨꯝꯕ ꯌꯥꯗꯦꯅꯦ
ꯎ
ꯃꯃꯜ ꯈꯔ ꯇꯥꯡꯍꯜꯂꯤꯅꯦ
ꯀꯩꯅ ꯁꯤ ꯑ ꯁꯤꯖꯥ ꯁꯨꯁꯨ ꯀꯧꯔꯤꯗꯨꯁꯨ
ꯍꯣꯏ ꯑꯗꯨ ꯂꯣꯏ ꯀꯧꯋꯦ ꯈꯪꯉꯦ ꯑꯗꯨ ꯑꯩ ꯊꯕꯛ ꯑꯃ ꯂꯩ ꯍꯥꯏꯒꯗ꯭ꯔꯥ ꯑꯗꯨ ꯂꯩꯕ ꯌꯥꯏ ꯍꯧꯖꯤꯛꯀꯥꯟꯁꯤ ꯈꯔ ꯂꯩꯕꯅꯦꯕꯀꯣ ꯑꯗꯨꯒꯤ ꯑꯗꯨ ꯊꯕꯛꯇꯣ ꯂꯣꯏꯔꯗꯤ ꯀꯩꯁꯨ ꯇꯧꯔꯔꯣꯏ ꯊꯕꯛ ꯂꯩꯕꯒꯤ ꯑꯩꯁꯦ ꯏꯃꯥꯟꯅꯕꯤꯁꯤꯡꯁꯨ ꯊꯕꯛ ꯂꯩꯕꯒꯤ ꯍꯧꯖꯤꯛꯀꯥꯟꯗꯤ ꯀꯅꯥꯁꯨ ꯊꯕꯛꯇꯤ ꯄꯥꯛ ꯁꯨꯅꯗꯦꯕ
ꯎꯝ ꯍꯝꯝ
ꯁꯨꯊꯦ ꯃꯣꯏꯁꯨ ꯁꯨꯊꯦ ꯍꯥꯏꯕꯗꯤꯦ ꯌꯥꯗ ꯅꯗꯤ ꯌꯥꯗꯕꯀꯣ
ꯎꯝ
ꯌꯥꯕꯨ ꯌꯥꯗꯤꯦ ꯐꯕ ꯑꯗꯨ ꯌꯥꯗꯕꯒꯤ ꯑꯗꯨꯝ ꯂꯩꯔꯦ ꯇꯟꯁꯨ ꯇꯟꯅꯔꯦꯕ ꯍꯥꯏꯕꯗꯤ ꯀꯔꯤ ꯇꯧꯔꯨꯔꯅꯤ ꯅꯠꯇ꯭ꯔꯥ ꯑꯦꯛꯖꯥꯝꯁꯨ ꯑꯃꯨꯛ ꯂꯩꯁꯤꯜꯂꯦ ꯈꯣꯠꯂꯦ ꯇꯧꯕꯒꯤ ꯃꯣꯏꯁꯨ ꯐꯖꯅ ꯄꯥꯈꯤꯌꯦ ꯈꯣꯠꯈꯤ ꯍꯥꯏꯕ ꯌꯥꯎꯋꯦ ꯑꯗꯨ ꯏꯃꯥꯟꯅꯕꯤ ꯑꯃꯅ ꯏꯃꯥꯟꯅꯕꯤ ꯏꯃꯥ ꯃꯣꯏꯒꯤ ꯏꯃꯨꯡꯁꯦ ꯈꯔ ꯅꯨꯡꯉꯥꯏꯌꯦꯕꯀꯣ ꯑꯣ ꯑꯗꯨꯒꯤ ꯃꯥꯗꯤ ꯆꯍꯤ ꯑꯃ ꯑꯩꯈꯣꯏ ꯏꯃꯥꯟꯅꯕꯤ ꯑꯃꯅ ꯑ ꯆꯍꯤ ꯑꯃꯒꯨꯝꯕꯗꯤ ꯄꯣꯊꯥ ꯍꯩꯌꯦ ꯃꯊꯪꯗ ꯊꯤꯒꯦ ꯑꯃ ꯍꯥꯏꯕ ꯑꯃ ꯂꯩꯌꯦꯦꯀꯣ ꯑ ꯑꯗꯨꯒ ꯑꯍꯨꯝꯗꯤ ꯑꯦꯛꯖꯥꯝ ꯊꯥꯅ ꯂꯩꯌꯦꯦ ꯏꯃꯥꯟꯅꯕꯤ ꯑꯃꯅ ꯌꯨꯝ ꯄꯥꯟꯊꯣꯛꯈ꯭ꯔꯦ ꯑꯗꯨꯅꯀꯗꯤ ꯁꯝ
ꯑ
ꯃꯣꯏꯒꯤ ꯊꯕꯛ ꯆꯠꯄ ꯅꯨꯡꯉꯥꯏꯕ꯭ꯔꯣ ꯀꯃꯥꯏꯅ ꯇꯧꯕ꯭ꯔꯣ
ꯑꯗꯨꯗꯛꯁꯦ ꯈꯪꯗ꯭ꯔꯔꯤꯗ
ꯆꯠꯄ ꯑꯗꯨꯝ ꯅꯨꯡꯗꯤ ꯅꯨꯡꯉꯥꯏꯔꯝꯅꯤꯅ ꯑꯣ
ꯅꯨꯡꯉꯥꯏꯗꯤꯅꯅꯨꯡꯉꯥꯏꯗꯣ ꯁꯣ
ꯋꯥꯏ ꯍꯥꯏꯕꯗꯨꯔꯣ ꯋꯥ ꯏꯃꯥꯟꯅꯕ ꯊꯕꯛ ꯇꯧꯕꯁꯨ ꯑꯣꯏꯔ ꯋꯥꯔꯁꯨ ꯏꯃꯥꯟꯅꯕ ꯏꯃꯥꯟꯅꯕꯤ ꯑꯩꯈꯣꯏꯅ ꯆꯥꯟ
ꯎꯝ
ꯑꯗꯨ ꯂꯩꯔꯗꯤ ꯋꯥꯔꯖꯨ ꯑꯗꯨꯝ ꯈꯥꯡꯕꯗꯤ ꯅꯨꯡꯉꯥꯏꯕꯅꯤꯗ ꯊꯕꯛ ꯃꯄꯝ ꯑꯗꯨ ꯑ ꯊꯕꯛ ꯋꯥꯕ ꯑꯗꯨ ꯏꯃꯥꯟꯅꯕꯤ ꯏꯃꯥꯟꯅꯕ ꯆꯥꯟꯅꯗꯕꯅꯦꯕ ꯍꯦꯟꯅ ꯋꯥꯔꯤꯁꯦ ꯍꯣꯏ ꯑꯗꯨꯑꯥ ꯅꯠꯇ꯭ꯔꯗꯤ ꯑꯗꯨꯝ ꯈꯥꯡꯕ ꯉꯝꯃꯦꯕ
ꯎꯝ
ꯇꯧꯗ꯭ꯔꯣꯅꯦ
ꯇꯧꯋꯦ
ꯑꯗꯨꯅꯦ ꯅꯍꯥꯟꯗꯨꯁꯨ ꯇꯧꯋꯦꯕ ꯏꯃꯥꯟꯅꯕꯤ ꯏꯃꯥꯟꯅꯕꯤꯒ ꯏꯃꯥꯅ ꯄꯤ ꯑꯍꯨꯝꯒ ꯑꯩꯈꯣꯏ ꯄꯣꯁꯇꯤꯡ ꯆꯠꯂꯦꯕꯒꯣ ꯆꯠꯗꯨꯗ ꯑꯣ ꯑꯣꯖꯥ ꯑꯩꯈꯣꯏꯕꯨ ꯌꯦꯡꯁꯤꯟꯕ ꯑꯣꯖꯥꯗꯣ ꯈꯔ ꯑ ꯐꯖꯅ ꯌꯦꯡꯁꯤꯜꯂꯦ ꯍꯥꯏ ꯏꯁꯇ꯭ꯔꯤꯛ ꯈꯔ ꯇꯧꯋꯦꯕꯀꯣ ꯑꯗꯨ ꯑꯣꯏ ꯃꯤ ꯑꯇꯣꯞꯄꯗꯤ ꯎꯝ ꯂꯩꯕ ꯅꯨꯡꯉꯥꯏꯇꯦ ꯈꯣꯠꯇꯦ ꯍꯥꯏꯔꯁꯨ ꯑꯩꯈꯣꯏꯅ ꯃꯤ ꯑꯍꯨꯝ ꯃꯔꯤ ꯏꯃꯥꯟꯅꯕꯤ ꯏꯃꯥꯟꯅꯕ ꯄꯨꯂꯒ ꯒ ꯇꯧꯕꯒꯤ ꯃꯥꯅ ꯈꯔ ꯊꯤꯅ ꯉꯥꯏꯔꯁꯨ ꯃꯤ ꯃꯔꯤ ꯑꯣꯏꯕꯅꯤꯅ ꯈꯥꯡꯕꯗꯣ ꯈꯔ ꯅꯨꯡꯉꯥꯏ ꯍꯥꯏꯇꯥꯔꯦ
ꯎꯝ
ꯇꯧꯋꯦꯕ ꯗꯨꯃꯥꯥꯏ
ꯈꯥꯡꯕꯗꯤ ꯈꯔ ꯅꯨꯡꯉꯥꯏꯔꯦ ꯑꯥ
ꯍꯌꯦꯡꯗꯤ ꯊꯕꯛ ꯆꯠꯇꯣꯏꯔꯥ ꯀꯃꯥꯏꯟ ꯁꯨꯇꯤꯅꯦ ꯍꯥꯏꯕ ꯅꯠꯇ꯭ꯔꯣ
ꯍꯌꯦꯡꯗꯤ ꯁꯨꯇꯤꯅꯤꯅ ꯁꯨꯟꯗꯦꯅꯤꯅ
ꯑꯣ ꯑꯗꯨꯗꯤ ꯐꯣꯟ ꯇꯧꯔ ꯂꯩꯕ ꯌꯥꯔꯦꯅ
ꯑꯁ ꯈꯪꯗ꯭ꯔꯦ ꯍꯌꯦꯡ ꯆꯥꯔꯆ ꯆꯠꯀꯦꯅ ꯂꯩ
ꯍꯣꯏ ꯆꯠꯂꯣ ꯑꯩꯈꯣꯏ ꯍꯧꯖꯤꯛ ꯑꯩꯈꯣꯏ ꯂꯩꯕ ꯃꯐꯝ ꯆꯥꯔꯖ ꯈ꯭ꯂꯥꯞ ꯂꯞꯄꯀꯣ ꯑꯗꯨꯗꯤ ꯑꯩ ꯆꯠꯇꯦ ꯆꯠꯇ꯭ꯔꯦ ꯃꯊꯪ ꯆꯠ ꯆꯠꯀꯦ ꯈꯜꯂꯛꯑꯗꯤ ꯆꯠꯄꯁꯦ ꯈꯔ ꯁꯪꯗꯕꯀꯣ ꯑꯗꯨꯏ ꯂꯩꯔꯤ ꯆꯠꯁꯤ ꯆꯠꯇꯣꯏꯅꯦ
ꯆꯠꯅꯤꯡꯉꯁꯨ ꯁꯪꯗꯦꯅꯦ
ꯗꯨꯝꯃꯥꯏꯅ ꯇꯧꯕꯅꯦ
ꯑꯩꯈꯣꯏꯔꯣꯝꯗ ꯀꯣꯏꯔꯛꯑꯣꯅꯦ ꯊꯕꯛ ꯁꯪꯉꯗꯤ
ꯎꯝ
ꯀꯣꯏꯔꯛꯑꯣ
ꯁꯪꯉꯗꯤ ꯅ‌ꯣꯏꯁꯨ ꯂꯛꯀ‌ꯦ
ꯍꯣꯏ ꯁꯤꯗ ꯑꯥ ꯀꯣꯏꯕ ꯃꯐꯝ ꯁꯨ ꯌꯥꯝꯅ ꯀꯥꯍꯦꯟꯅ ꯂꯩꯇ꯭ꯔꯁꯨ ꯅꯨꯡꯉꯥꯏꯕ ꯃꯐꯝ ꯈꯔ ꯈꯔꯗ ꯂꯩꯌꯦꯕ ꯌꯣꯡꯒꯨꯝꯕ ꯌꯦꯡꯒꯦ ꯌꯣꯡꯗꯤ ꯗꯝꯃꯥ ꯂꯩꯔꯦ
ꯎꯝꯍꯨꯝꯍꯨꯝꯍꯨꯝꯍꯨꯝ
ꯌꯣꯡꯒꯨꯝꯕ ꯎꯆꯦꯛꯀꯨꯝꯕ ꯍꯥꯃꯦꯡ ꯒꯨꯝꯕꯗꯤꯀꯣ ꯑꯩꯈꯣꯏꯗ ꯁꯋꯥꯏꯗ ꯄꯩꯔ ꯂꯩꯔꯦ
ꯎꯝ
ꯍꯨꯏꯒꯨꯝꯕ ꯑꯁ ꯐꯥꯎꯗꯣꯡꯁꯨ ꯍꯧꯗꯣꯡ ꯑꯅꯤꯁꯦ ꯑꯩꯈꯣꯏ ꯌꯨꯝꯗ ꯑꯗꯨꯝ ꯇꯣꯏꯅ ꯂꯥꯛꯄ ꯑꯅꯤꯁꯨ ꯌꯥꯎꯋꯦꯕ ꯑꯩꯈꯣꯏꯗ ꯆꯥꯛ ꯄꯤꯖꯕꯀꯣ
ꯑꯝ
ꯆꯥꯛ ꯃꯔꯛ ꯑꯃꯗ ꯄꯤꯕꯒꯤ ꯃꯥ ꯑꯗꯨꯝ ꯇꯣꯏꯅ ꯂꯥꯛꯑꯒ ꯑꯁ ꯅꯨꯡꯁꯤꯕꯅꯦ ꯆꯥꯛꯄꯤꯖꯔꯗꯤ ꯍꯔꯥꯎ ꯑꯩꯈꯣꯏꯅ ꯑꯃꯔꯛ ꯄꯤꯖꯈ꯭ꯔꯕꯒꯤ ꯄꯤꯅꯤ ꯍꯥꯏꯅ ꯈꯜꯂꯦꯕ ꯃꯣꯏꯅꯦ ꯍꯦꯛꯇ ꯅꯨꯡꯇꯤꯒꯤ ꯅꯨꯡꯇꯤꯒꯤ ꯂꯥꯛꯁꯤꯟꯕꯤꯔ ꯈꯪꯕ꯭ꯔ ꯑꯦ ꯑꯗꯣ ꯑꯩꯈꯣꯏ ꯆꯤꯡꯗ ꯑꯣꯏꯔꯗꯤ ꯑꯩꯗꯤ ꯊꯝꯃꯒ ꯂꯣꯏꯔ ꯊꯝꯝꯕ ꯌꯥꯏꯌ‌ꯦꯕ ꯑꯗꯨ ꯁꯤ ꯊꯛꯄ ꯑꯩ ꯑꯩꯅ ꯂꯩꯥꯏꯕꯗꯨꯣ ꯂꯣꯏꯕꯁꯨ ꯊꯝꯕ ꯄꯥꯛ ꯌꯥꯗꯦꯕ ꯊꯝꯐꯝ ꯂꯩꯗꯦꯕ
ꯑꯣ
ꯑꯗꯨ ꯑꯁ ꯐꯥꯔ ꯄꯨꯔꯛꯀꯦ ꯅꯣꯏ ꯂꯣꯏꯅꯤꯡꯉꯗꯤ
ꯑꯝ
ꯅꯣꯏ ꯇꯨꯝꯃꯤꯟꯅꯕꯁꯤꯡꯗꯤ ꯂꯣꯏ ꯇꯨꯝꯈ꯭ꯔꯕ ꯀꯃꯥꯏꯅ ꯇꯧꯕ꯭ꯔꯣ
ꯑꯩ ꯃꯤ ꯂ‌ꯣꯏ ꯂꯩꯖꯔꯤ ꯇꯨꯝꯃ ꯂꯩ
ꯑꯣ ꯍꯣꯏꯅꯦ ꯑꯩꯗꯤ ꯉꯟꯅ ꯊꯨꯝꯕꯁꯦ ꯄꯥꯛ ꯆꯪꯗ꯭ꯔꯦ ꯊꯦꯡꯅ ꯇꯨꯝꯈ꯭ꯔꯦꯕ ꯍꯧꯖꯤꯛꯀ ꯕꯣꯜ ꯌꯦꯡꯕꯗꯒꯤꯀꯣ
ꯎꯝ
ꯚ‌ꯣꯜ ꯂꯛꯄꯕꯨꯗꯤ ꯍꯥꯏꯗꯤ ꯑꯗꯨꯝ ꯌꯦꯡꯉꯨꯔꯕꯅꯤꯅ ꯃꯣꯏ ꯉꯝꯒꯦꯔꯥ ꯋꯥꯈꯜꯂꯒ ꯈꯜꯂꯒ ꯊꯨꯝ ꯇꯨꯝꯕ ꯌꯥꯗꯦꯕ ꯑꯁ ꯑꯌꯨꯛꯇ ꯐꯥꯎ ꯃꯣꯏꯅ ꯁꯥꯟꯅꯩ ꯍꯥꯏꯕꯅ ꯑꯩꯈꯣꯏꯅ ꯍꯦꯟꯅ ꯋꯥꯏ ꯑꯗꯨꯒꯤꯅꯦ ꯑꯩꯅ ꯍꯥꯏꯔꯤꯗ
ꯅꯪꯗꯤ ꯀꯅꯥ ꯁꯞꯄꯣꯔꯠ ꯇꯧꯕ꯭ꯔꯣ
ꯍꯟꯅꯛꯀꯤꯔ‌ꯣ ꯋꯥ꯭ꯔꯜꯀꯞꯀꯤꯔ‌ꯣ ꯑꯩꯗꯤ ꯂꯩꯗꯦꯗ
ꯅꯪꯗꯤ ꯕꯣꯜꯁꯦ ꯄꯥꯛ ꯀꯩꯅꯣ ꯇꯧꯗꯕ꯭ꯔꯣ
ꯇꯧꯗ
ꯑꯣ ꯇꯧꯔꯒ ꯀꯔꯤꯒꯤ ꯌꯦꯡꯅꯤꯡꯗꯕ꯭ꯔꯣ
ꯐ꯭ꯔꯥꯟꯁꯅ ꯉꯝꯃꯨꯗꯕ ꯃꯥꯜꯂꯦ
ꯍꯣꯏ ꯑꯗꯨꯅ ꯑꯗꯨꯅ ꯏꯆꯦꯒꯤ ꯃꯥꯒꯤ ꯃꯥꯒꯤꯦꯅꯦ ꯑꯗꯨ ꯊ ꯏꯆꯦ ꯑꯩꯒꯤ ꯇꯅꯦꯕꯣ
ꯎ
ꯑꯩꯈꯣꯏ ꯑꯅꯤ ꯇꯤꯝ ꯃꯔꯛꯇ ꯃꯥꯟꯅꯔꯦ ꯃꯔꯛꯇ ꯃꯥꯟꯅꯗꯦ
ꯎꯝ
ꯉꯁ ꯉꯔꯥꯛ ꯉꯁꯥꯏ ꯑꯌꯨꯛ ꯁꯥꯟꯅꯕꯗꯨꯁꯨ ꯀꯤꯞꯄꯔ ꯌꯥꯝ ꯍꯩꯕꯒꯤ ꯑꯗꯨ ꯁꯣ ꯏꯆꯦ ꯑꯦ ꯃꯥꯅ ꯑꯗꯨꯅ ꯏꯆꯦꯅ ꯅꯨꯡꯁꯤ ꯍꯥꯏꯅ ꯁꯞꯄꯣꯔꯠ ꯇꯧꯕ ꯑꯗꯨ ꯑꯗꯨꯅ ꯑꯩꯅ ꯁꯞꯄꯣꯔꯠ ꯇꯧꯕ ꯑꯗꯨ ꯃꯤ ꯑꯅꯤꯈꯛ ꯂꯩꯔꯁꯨ ꯑꯩꯈꯣꯏꯅ ꯁꯞꯄꯣꯔꯠ ꯇꯧꯕ ꯇꯣꯉꯥꯟꯕ ꯌꯦꯡꯕ ꯅꯨꯡꯉꯥꯏꯌꯦꯕ ꯃꯥꯁꯨ ꯃꯣꯏꯗꯤ ꯆꯪꯉꯗꯤ ꯑꯩꯉꯣꯟꯗ ꯎꯁꯤꯠꯇꯕꯀꯣ ꯑꯩꯁꯨ ꯑꯩꯈꯣꯏ ꯆꯪꯉꯗꯤ ꯃꯥ ꯎꯁꯤꯠꯇꯕꯅꯦꯕ
ꯑꯝ
ꯑ ꯌꯥꯝ ꯅꯨꯡꯉꯥꯏꯌꯦꯣ
ꯎꯝ
ꯅꯨꯡꯉꯥꯏꯌ ꯍꯥꯏꯕꯗ ꯁꯤꯅꯤꯗ ꯁꯤꯗ ꯍꯦꯟꯕ ꯂꯩꯄꯣꯟ ꯅꯗꯦ
ꯗꯣꯅ ꯗꯣꯅ
ꯑ ꯊꯥꯏꯅꯗꯤ ꯌꯦꯡꯕ ꯌꯥꯝ ꯅꯨꯡꯉꯥꯏꯕꯅꯦ ꯌꯨꯝꯗ ꯀꯤꯚꯤ ꯑꯆꯧꯕꯗ ꯀꯥꯞꯄꯒꯀꯣ
ꯎꯝ
ꯅꯣꯏ ꯈꯨꯗꯁꯨ ꯑꯗꯨꯃꯥꯏꯅ ꯇꯧꯗ꯭ꯔꯣ
ꯍꯥꯥ
ꯇꯧꯗ